ꯍꯜꯂꯣ ꯎꯝ
ꯀꯦ ꯄꯁꯤꯀꯕꯅꯥꯅꯤ
ꯍꯜꯂꯣ ꯍꯜꯂꯣ
ꯇꯔꯦ
ꯇꯥꯕ꯭ꯔꯧ
ꯀꯩꯗꯧꯔꯤꯅꯣ ꯇꯥꯏꯌꯦ ꯇꯥꯏꯌꯦ ꯀꯩꯗꯧꯔꯤꯅꯣ ꯇꯥꯗꯕ꯭ꯔꯣꯅ
ꯃꯌꯥꯔ ꯄꯤꯁꯤꯎ ꯀꯣꯨꯝ꯭ꯔꯣ
ꯇꯧꯗꯦ ꯇꯧꯗꯦ ꯑꯩ ꯅꯪ ꯈꯣꯟ ꯇꯥꯏꯗ ꯐꯖꯅ
ꯑꯣ ꯅꯈꯣꯟ ꯇꯥꯗꯕ ꯑ ꯅ ꯀꯣꯟꯣꯟꯖꯄꯤꯤ ꯃꯥꯜꯂꯦꯕ ꯀꯦꯗꯥꯔꯤꯅꯣ
ꯑꯩꯗꯤ ꯀꯩꯁꯨ ꯇ ꯀꯔꯤꯁꯨ ꯇꯧꯗꯦ ꯑꯗꯨꯝ ꯐꯝꯃꯒ ꯂꯩꯌꯦ ꯅꯪꯗꯤ
ꯑꯩꯖ ꯃ ꯀ ꯈꯜꯕꯤꯒ
ꯅꯣꯛꯅꯤꯡꯑꯦ꯫ ꯍꯦꯛꯦꯛ ꯈꯥꯏꯔꯗꯨꯅ ꯍꯦꯛ ꯍꯧꯕꯒ꯫ ꯊꯕꯛ ꯂꯩꯇ꯭ꯔꯣ ꯌꯨꯝꯗ ꯂꯩꯗꯣꯏꯔꯣ ꯑꯗꯨꯝ꯫ ꯊꯕꯛ ꯂꯩꯇ꯭ꯔꯣ ꯌꯨꯝꯗ ꯑꯗꯨꯝ ꯂꯩꯗꯣꯏꯔꯣ꯫
ꯑꯣ꯫ ꯍꯣꯁꯇꯦꯜꯗ ꯐꯣꯟ ꯄꯥꯏꯕ ꯅꯨꯡꯉꯥꯏꯕ꯭ꯔꯣ꯫
ꯑꯣ ꯐꯤꯅꯦ ꯀꯩꯅꯣ꯫
ꯀꯩ꯫ ꯑꯣ ꯆꯥꯛꯇꯤ ꯆꯥꯔꯝꯃꯅꯤꯀꯣ꯫
ꯎꯝ ꯅꯪꯗꯤ꯫
ꯀꯩ ꯍꯦꯟꯖꯥꯡ ꯄꯤꯒꯦ ꯉꯁꯤ꯫
ꯑꯁ ꯍꫭꯁꯇꯦꯜ ꯍꯦꯟꯁꯥꯡꯗꯤ ꯗꯥꯜ ꯈꯛꯇꯪꯅꯦ꯫
ꯑꯁ꯫
ꯅꯨꯇꯤ ꯗꯥ
ꯂꯁꯤꯡꯟꯆꯤ
ꯎꯝ
ꯆꯤꯟ ꯁꯥ ꯁꯨꯕꯤꯔꯝꯒꯅꯤꯗ ꯅꯨꯃꯤꯠ ꯂꯩꯔꯒ
ꯀ꯭ꯂꯥꯁ ꯆꯥꯠꯇ꯭ꯔꯣ ꯉꯁꯤꯗꯤ꯫
ꯀꯩꯖꯩꯅꯦ꯫
ꯀꯔꯤ ꯁꯨꯇꯤ ꯂꯩꯕ꯭ꯔꯣ ꯉꯁꯤꯕꯣ꯫
ꯑꯣ ꯁꯝꯃꯔ ꯚꯦꯀꯦꯁꯟ ꯑꯗꯣ ꯌꯨꯝ ꯆꯠꯇꯕ꯭ꯔꯣ꯫ ꯍꯥꯥ꯫
ꯅꯨꯡꯉꯥꯏꯇꯦꯅꯦ꯫ ꯆꯠꯅꯤꯡꯔꯝꯒꯅꯤꯀꯣ꯫
ꯀꯅꯥ-ꯀꯅꯥ ꯂꯩ꯫
ꯃꯤ ꯌꯥꯝ ꯂꯩꯕ꯭ꯔꯣ ꯑꯗꯣ ꯏꯃꯥꯅ ꯃꯤ ꯑꯃꯒ ꯂꯩꯌꯦ ꯑꯗꯨꯗꯤ ꯅꯣꯏ ꯁꯝꯃꯔ ꯚꯦꯀꯦꯁꯟ ꯂꯩꯔꯗꯤ ꯃꯤ ꯂꯣꯏ ꯆꯠꯅꯔꯝꯒꯅꯤꯀꯣ ꯀꯅꯥ-ꯀꯅꯥ ꯂꯩꯔꯤꯒꯦ ꯅꯪꯗꯤ꯫ ꯃꯤ ꯌꯥꯝꯃꯝꯑꯔꯣꯏꯀꯣ ꯅꯣꯏ ꯂꯩꯕꯗꯣ ꯍꯧꯖꯤꯛ꯫
ꯗꯥ
ꯅꯣꯏ ꯃꯤ ꯂꯩꯇꯕꯗꯣ ꯃꯤ ꯌꯥꯝꯅ ꯃꯤ ꯌꯥꯝꯗ꯭ꯔꯤꯀꯥꯟꯗ ꯑꯍꯥꯎ ꯑ ꯑꯍꯎꯕꯣ ꯈꯔ ꯇꯣꯏꯅ ꯄꯤꯖꯧ ꯍꯥꯏꯌꯣ ꯃꯤ ꯌꯥꯝꯑꯗꯤ ꯄꯩꯁꯥ ꯌꯥꯝ ꯆꯪꯅꯤꯅ ꯑꯍꯍ꯫
ꯑ ꯃꯥꯅꯦ ꯫
ꯁꯨꯇꯤꯅꯤꯅ ꯑꯁ ꯈꯔ ꯐ꯭ꯔꯤ ꯌꯥꯝ ꯂꯩꯔꯝꯒꯅꯤꯀꯣ ꯑꯗꯨꯗꯤ꯫
ꯎꯝ꯫
ꯎꯝ꯫
ꯑꯩꯈꯣꯏꯅ ꯊꯣꯡꯉꯁꯨ ꯆꯥꯏꯗ ꯑꯗꯨꯝ ꯅꯨꯡꯉꯥꯏꯗ ꯍꯣꯁꯇꯦꯜꯁꯦ꯫
ꯑꯣ꯫ ꯑꯗꯨꯗꯤ ꯅꯨꯡꯉꯥꯏꯕꯅꯤꯗ ꯍꯣꯁꯇꯦꯜ ꯂꯩꯕꯁꯨꯀꯣ ꯒ꯭ꯔꯨꯞ ꯒ꯭ꯔꯨꯞ ꯄꯨꯜꯂꯒ꯫
ꯑꫭ ꯅꯨꯡꯉꯥꯏꯒꯅꯤ꯫
ꯈꯨꯟꯗ ꯂꯩꯔꯁꯨ ꯏꯃꯥꯟꯅꯕ ꯏꯃꯥꯟꯅꯕꯤꯁꯤꯡ ꯂꯩꯇ꯭ꯔꯗꯤ ꯂꯩꯕ ꯅꯨꯡꯉꯥꯏꯇ ꯅꯦ
ꯑꯥ
ꯅꯪꯗꯤ ꯀꯔꯣꯝ ꯁꯥꯏꯠꯇ ꯒꯤꯔꯥ
ꯍꯥꯥ
ꯅꯪꯒꯤ ꯈꯨꯟꯗꯣ ꯀꯔꯤ ꯁꯥꯏꯇ ꯇꯔꯥꯕ ꯅꯣꯅꯦꯔꯣꯝꯗꯔꯣ
ꯑꯧ ꯃꯥꯅꯦ ꯑꯗꯨꯒꯤꯅꯦ ꯌꯨꯝ ꯆꯠꯄ ꯌꯥꯗꯕ ꯍꯣꯁꯇꯦꯜꯗ ꯂꯩꯁꯤ
ꯌꯥꯗꯤ ꯌꯥꯕꯅꯤꯗ ꯅꯪꯅ ꯆꯠꯅꯤꯡꯗꯕꯒꯤ ꯑꯣꯏꯔꯝ ꯒꯅꯤꯗ ꯃꯤ ꯏꯃꯥꯟꯅꯕꯤꯁꯤꯡ ꯆꯠꯊꯣꯛ ꯆꯠ ꯊꯤꯡ ꯌꯥꯝ ꯇꯧꯋꯤꯗ
ꯑꯩꯗꯤ ꯌꯥꯗꯦꯕ ꯑꯩ ꯑꯩꯈꯣꯏꯗꯤ ꯌꯥꯗꯦꯕ ꯁꯣꯁꯤꯌꯣ ꯄ꯭ꯔꯣꯄꯥꯢꯇꯔꯅꯁꯨ ꯌꯥꯗꯦꯕ
ꯅꯪ ꯌꯥꯝ ꯅꯪ ꯅꯨꯄꯥ ꯃꯥꯟꯗꯅ ꯌꯥꯝ ꯀꯤꯒꯟꯕ ꯃꯥꯜꯂꯦ꯫
ꯅꯠꯇꯦ ꯍꫭꯁꯇꯦꯜꯗ ꯀꯥꯏꯗꯒꯤ ꯅꯨꯄꯤ ꯀꫭꯏꯗꯦꯍꯦ꯫ ꯅꯪ ꯂꯩ
ꯅꯆꯤꯟ ꯊꯤꯒꯅꯨ ꯍꯧꯖꯤꯛꯄꯨ ꯑꯗꯨꯕꯨꯗꯤ ꯆꯨꯝꯃꯤꯅꯦ ꯑꯗꯣ ꯆꯤꯡꯅꯥꯕ ꯑꯅꯤ ꯑꯍꯨꯝ ꯀꯣꯏꯔꯝꯒꯗꯕ ꯃꯥꯜꯂꯤꯅꯦ ꯅꯪ
ꯆꯤꯍꯤ ꯀꯌꯥ ꯁꯨꯔꯒꯦ ꯅꯪ ꯑꯗꯣ
ꯆꯍꯤꯗꯤ ꯑ ꯌꯥꯝꯡꯈꯩ ꯌꯥꯡꯈꯩ ꯆꯨꯒꯗꯧꯔꯦ
ꯑꯩꯗꯤ ꯏꯆꯥ ꯑꯅꯤ ꯁꯨꯔꯦ ꯑꯩ ꯏꯆꯥ ꯑꯅꯤ ꯁꯨꯔꯦꯕ
ꯑꯗꯨꯒꯤ
ꯐꯪꯕꯀꯣ ꯃꯇꯝꯗꯣ ꯑꯗꯨ ꯒꯤ ꯇꯧꯎꯕꯅꯤꯗ ꯑꯗꯨꯒꯤ ꯉꯍꯥꯛ
ꯅꯨꯄꯥꯥꯔꯣ ꯅꯨꯄꯤꯔꯣ
ꯆꯥꯔꯣ
ꯎꯝ
ꯅꯨꯄꯥ ꯑꯃ ꯅꯨꯄꯤ ꯑꯃ
ꯄꯥꯔꯐꯦꯛꯅꯤꯍꯦ
ꯃꯥꯅꯦ ꯅꯨꯄꯤ ꯍꯣꯏ
ꯑꯆꯥ
ꯌꯥꯝꯗꯤ ꯆꯥꯎꯗ꯭ꯔꯤꯗ ꯑꯃꯅ ꯀ꯭ꯂꯥꯁ ꯊ꯭ꯔꯤ ꯀꯥꯔꯦ ꯑꯃꯅ ꯀꯦꯖꯤ ꯇꯨ ꯀꯥꯔꯦ
ꯅꯣꯏꯗꯤ ꯂꯥꯏꯔꯤꯛ ꯐꯖꯅ ꯇꯝꯃꯨꯀꯣ ꯉꯟ ꯉꯟꯅ ꯅꯨꯄꯤ ꯊꯤꯒꯅꯨ ꯍꯣꯏ ꯀ꯭ꯔꯤꯁꯨ ꯇꯧꯗꯦ ꯍꯥꯏꯕꯀꯣ ꯊꯕꯛꯁꯨ ꯆꯠ ꯑꯩꯗꯤ ꯍꯣꯔꯦꯟ ꯄꯨꯡ ꯚꯥꯔꯣ ꯇꯥꯔꯗꯤ ꯏꯆꯥ ꯂꯧꯕ ꯆꯠꯀꯅꯤ ꯁ꯭ꯀꯨꯜꯗ
ꯍꯥ
ꯍꯣꯔꯦꯟ ꯄꯨꯡ ꯕꯔꯣ ꯇꯥꯕ ꯀꯥꯟꯗꯅꯦ
ꯆꯥ ꯂꯧꯕ ꯆꯠꯀꯅꯤ ꯍꯥꯏꯕ ꯁ꯭ꯀꯨꯜꯗ ꯃꯣꯏ ꯄꯨꯡ ꯕꯥꯔꯣꯒ ꯃꯤꯅꯤꯠ ꯐꯤꯐꯇꯤꯟ ꯑꯗꯨꯋꯥꯏꯗ ꯊꯥꯕꯅꯦꯕꯁꯤ
ꯑ
ꯑꯗꯣ ꯄꯨꯡ ꯕꯥꯔꯣ ꯑꯗꯨꯋꯥꯏꯗ ꯉꯥꯏꯍꯥꯛ ꯇꯦꯟꯦꯟ ꯃꯤꯅꯤꯠꯁ ꯃꯨꯛꯇꯤ ꯆꯜꯦ ꯑꯗꯨꯒ ꯉꯥꯏꯗꯣꯏꯕ
ꯑꯥ ꯊꯥꯖꯗꯦ ꯍꯥꯏꯗꯤ
ꯀꯔꯤꯒꯤ ꯊꯥꯖꯗꯕ꯭ꯔꯥ ꯑꯩ ꯂꯩꯁꯥꯕꯤ ꯅꯠꯇꯦ ꯃꯧꯅꯦ
ꯎ
ꯃꯧꯅꯦ ꯑꯩꯗꯤ ꯆꯍꯤ ꯀꯨꯢꯗꯤ ꯀꯨꯏꯗ꯭ꯔꯤꯌꯦ ꯑꯩꯗꯣ
ꯀꯌꯥ ꯁꯨꯔꯦ
ꯆꯍꯤꯔꯣ
ꯑꯥ
ꯑ
ꯎꯝ
ꯃꯥꯄꯜ ꯃꯥꯄꯜꯗꯤ ꯁꯨꯔꯦ ꯆꯍꯤ ꯃꯥꯄꯜ ꯁꯨꯔꯦ ꯂꯨꯍꯣꯡꯕ
ꯑꯥ ꯑꯉꯥꯡꯉꯗ
ꯍꯣꯏ ꯑꯉꯥꯡ ꯑꯣꯏꯔꯤ ꯑꯩꯗꯣ ꯈꯔ ꯀꯩꯅꯣ ꯇꯧꯔꯅ ꯄꯥꯟꯕꯒꯤ ꯈꯔ ꯑꯉꯥꯡ ꯑꯣꯏꯔꯒ ꯄꯥꯟꯕ ꯑꯩꯒꯤ ꯅꯨꯄꯥꯗꯤ ꯍꯂꯀꯣ ꯑꯩꯒꯤ ꯅꯨꯄꯥꯗꯤ ꯑꯩꯉꯣꯟꯗꯒꯤ ꯆꯔꯤ ꯆꯍꯤ ꯇꯔꯥꯃꯨꯛ ꯍꯥꯏꯂ
ꯑꯣ ꯕꯔ
ꯑꯗꯨꯒꯤꯅꯤꯍꯦ ꯅꯠꯇ꯭ꯔꯗꯤ ꯑꯩ ꯍꯧꯖꯤꯛ ꯄꯥꯜꯂꯝ ꯃꯣꯏꯗ ꯑꯩꯁꯨ ꯑꯉꯥꯡ ꯅꯨꯄꯥꯁꯨ ꯑꯉꯥꯡ ꯗꯤ ꯇꯂꯦꯗꯏꯁꯨꯣ
ꯅꯪ ꯍꯥꯏꯁꯤꯗꯤ ꯅꯨꯄꯥ ꯑꯍꯟ ꯅꯨꯄꯥ ꯑꯃꯅꯦꯕ ꯅꯪ ꯅꯪ
ꯍꯣꯏ ꯍꯣꯏ ꯑꯩꯒꯤ ꯅꯨꯄꯥꯗꯣ ꯑꯩꯒꯤ ꯅꯨꯄꯥꯗ ꯀꯥꯎꯟꯁꯤꯜ ꯑꯣꯖꯥ ꯑꯣꯏꯌꯦꯕ
ꯀꯥꯎꯟꯁꯤꯜ ꯑꯣꯖꯥ ꯑꯣꯏꯑ ꯑꯗꯨꯒ ꯕꯤꯖꯤꯅꯦꯁ ꯈꯔ ꯈꯔ ꯇꯧꯋꯦ
ꯍ
ꯑꯩꯗꯤ ꯀꯔꯤꯁꯨ ꯇꯧꯗꯦ ꯑꯩꯗꯤ ꯑꯉꯥꯡ ꯌꯦꯡꯉꯒ ꯌꯨꯝ ꯁꯦꯡꯉꯒ ꯂꯩꯕꯅꯤ
ꯇꯥꯔꯕꯣ
ꯇꯥꯏ
ꯑꯣ
ꯎꯝ
ꯅꯪꯗꯤ ꯀ꯭ꯂꯥꯁ ꯀꯌꯥ ꯀꯥꯔꯤꯒꯦ ꯅꯪꯒꯤ ꯅꯈꯣꯟꯁꯨ ꯌꯥꯝ ꯑꯉꯥꯡꯅꯤ ꯅꯪꯗꯤ
ꯑ ꯍ ꯈꯥꯏ ꯀꯅꯤ
ꯅꯈꯣꯟꯗ ꯌꯥꯝ ꯑꯉꯥꯡ ꯆꯍꯤ ꯀꯨꯟꯗꯤ ꯐꯥꯔꯕ꯭ꯔꯣ ꯅꯪꯕꯣ
ꯀꯥꯏ ꯀꯨꯟ꯭ꯔꯣ ꯌꯦꯡ ꯈꯥꯏꯉꯔꯒ
ꯅꯪꯁꯦ ꯅꯀꯣꯟꯁꯦ ꯆꯍꯤ ꯀꯨꯟ ꯐꯥꯎ ꯌꯧꯔꯝꯒꯗꯕ ꯃꯥꯟꯗꯦꯅꯦ ꯑꯁ ꯏꯆꯥꯥ ꯀꯃꯅꯤꯅꯦ ꯆꯒꯝꯕꯅꯤ ꯅꯅꯪꯁꯦ
ꯀꯖꯥꯅꯤꯀꯣ
ꯅꯪꯒ ꯑꯩꯒ ꯍꯥꯏꯅꯔꯗꯤ ꯍꯥꯏꯕꯅꯤ ꯍꯦꯛ ꯀꯔꯤꯔꯣ
ꯑꯦꯔꯣ ꯑꯩ
ꯑꯩꯒꯤ ꯅꯨꯄꯥꯗꯤ ꯑꯩꯒꯤ ꯅꯨꯄꯥꯗꯤ ꯆꯍꯤ ꯑꯩꯒꯤ ꯅꯨꯄꯥꯗꯤ ꯆꯍꯤ ꯐꯣꯔꯇꯤ ꯐꯥꯏꯚ ꯁꯨꯔꯦ
ꯑꯣꯔꯤꯁꯥ
ꯑꯩꯅ ꯀ ꯑꯏꯩꯅ
ꯉ ꯅ ꯄꯥꯁ
ꯍꯣꯏ ꯑꯩꯅ ꯊꯥꯔꯇꯤ ꯊ꯭ꯔꯤ
ꯑꯗꯣ ꯅꯪ ꯅꯪꯒꯤ ꯅꯨꯄꯥꯗꯨ ꯑꯉꯥꯡ ꯑꯣꯏꯔꯤꯅꯦ
ꯅꯨꯄꯥꯗꯤ ꯑꯗꯨꯝ ꯌꯥꯔꯤꯀꯣ ꯕꯣꯄꯥꯁꯦ ꯄꯥꯈꯪꯅ ꯇ꯭ꯔꯥꯕꯅꯤ ꯑꯌꯥꯗ
ꯑꯦ ꯀꯩꯗꯧꯔꯤꯅꯣ ꯍꯧꯖꯤꯛꯇꯤ
ꯀꯔꯤꯁꯨ ꯇꯧꯗꯦ ꯑꯩ ꯄꯨꯡ ꯕꯣꯔꯣ ꯇꯥꯕ ꯉꯥꯏꯔꯒ ꯐꯝꯃꯒ ꯂꯩꯕꯅꯦ
ꯄꯤꯖꯥ ꯂꯧꯕ ꯆꯠꯅꯤꯡꯉꯥꯏ ꯏꯃꯥꯟꯅ ꯍꯥꯏꯗꯤ ꯂꯩꯀꯥꯏꯒꯤ
ꯃꯎꯁꯤꯡꯁꯨꯀ ꯃꯁꯥ ꯃꯁꯥ ꯎꯕ ꯆꯀꯅꯤꯕꯥꯗ ꯈꯣꯣꯏ ꯄꯂꯞ ꯆꯃꯤꯅꯥꯗꯅꯤ
ꯑ
ꯀꯔꯤ ꯁ꯭ꯀꯔꯣ ꯍꯥꯏꯕ꯭ꯔꯣ ꯍꯜꯂꯣ
ꯎꯝ
ꯀꯔꯤ ꯍꯥꯏꯕ ꯍꯧꯖꯤꯛꯗ ꯁ꯭ꯀꯨꯜ ꯍꯪꯕ꯭ꯔꯣ
ꯀꯩ ꯁꯔꯕ
ꯑꯗꯨꯝ ꯀꯩꯅꯣ ꯑꯦꯔꯤꯌꯥꯗ ꯂꯩꯕꯅꯦ ꯇꯥꯏꯌꯦ ꯎ ꯎ ꯕꯖꯥꯔ ꯃꯅꯨꯡꯗ ꯂꯩꯕꯅꯦ
ꯂꯣꯏ
ꯕꯖꯥꯔ ꯃꯅꯨꯡꯗ ꯂꯩꯌꯦ ꯍꯥꯏꯕ
ꯅꯪ ꯈꯣꯟ ꯄꯤꯛ ꯃꯥꯜꯂꯦ ꯀꯩ ꯁꯨꯔꯣ ꯍꯥꯏꯕ
ꯀꯀꯨꯗꯀꯣ